ꯀ
ꯍꯜꯂꯣ ꯍꯥꯎ
ꯍꯥꯏ ꯑꯁ ꯀꯩꯗꯧꯔꯃꯤꯅꯣ
ꯑꯁ ꯆꯥꯛ ꯄ ꯆꯁ ꯇꯃ ꯃꯅꯤ
ꯎꯝ ꯀꯔꯤ ꯌꯦꯦꯟꯖꯥꯡ ꯆꯥꯔꯕ
ꯉꯁꯤꯗꯤ ꯅꯨꯡꯁꯥ ꯈꯔ ꯁꯥꯏꯗꯅ
ꯎꯝ
ꯑꯗꯨꯒꯤ ꯁꯧꯒ꯭ꯔꯤ ꯑꯃ ꯊꯣꯡꯉꯑꯦ
ꯎꯝ
ꯑꯗꯨꯒ ꯕꯦꯁꯣꯟ ꯄꯥꯛꯅꯝꯗꯣ
ꯎꯝ
ꯑꯗꯨ ꯐꯖꯅ ꯑꯃ ꯉꯥ ꯇꯧꯔꯒ ꯅꯝꯃꯦ ꯑꯗ ꯐꯨꯖꯤꯟ ꯔꯦꯗꯅ ꯇꯣ
ꯏꯟꯁꯥꯡꯒꯅꯤ ꯃꯥꯟꯅꯔꯤꯅꯦ ꯑꯩꯈꯣꯏꯁꯨ ꯁꯧꯒ꯭ꯔꯤ ꯑꯃ ꯊꯣꯡꯉꯒ ꯉꯔꯥꯡ ꯆꯦꯡꯒꯨꯝ ꯀꯥꯡꯉꯨꯞ ꯌꯥꯝꯃꯜꯂꯦꯅ ꯈꯔ ꯀꯥꯞꯄꯅꯦ ꯑꯗꯨꯗꯨꯒ ꯑꯃꯨꯛ ꯀꯥꯡꯍꯧ ꯈꯔꯗꯨꯒ ꯑꯃꯨꯛ ꯀꯔꯤ ꯀꯣꯕꯤ ꯂꯩ ꯈꯔꯒ ꯉꯧꯁꯜꯂꯦ ꯑꯃꯨꯛ ꯑꯗꯨꯒ ꯐꯖꯅ ꯆꯥꯔꯦ ꯍꯧꯖꯤꯛ ꯄꯥꯛꯅꯝ ꯆꯥꯕꯗꯤꯦ ꯌꯥꯝ ꯍꯥꯎ ꯅꯦꯕ ꯆꯥꯁꯨ ꯆꯥꯅꯕꯅꯤ ꯃꯣꯔꯣꯛ ꯃꯦꯠꯄ ꯑ ꯑꯃꯅꯦ ꯑꯗꯨꯒ ꯁꯧꯒꯔꯤ ꯊꯣꯡꯕꯗꯨꯅꯦ ꯄꯥꯛꯅꯝꯗꯨꯅꯦ ꯆꯥꯕ ꯑꯗꯒꯤ ꯄꯥꯛꯅꯝ ꯕꯦꯁꯣꯟ ꯄꯥꯛꯅꯝꯗ ꯑꯃ ꯀꯩ ꯍꯥꯏꯔꯦ ꯄꯥꯛꯅꯝ ꯅꯝꯕ ꯌꯦꯡꯉꯥꯗꯣ
ꯑꯥ
ꯑꯗꯨꯒꯤ ꯃꯄꯥꯟ ꯀꯩꯅꯣ ꯇꯧꯋꯤꯗꯅ ꯃꯄꯥꯟ ꯁꯥꯏꯗꯅ ꯑꯗꯨꯗꯣ ꯀꯨꯞꯅ ꯁꯣꯏꯔꯒ ꯍꯥꯞꯄ ꯑꯗꯒꯤ ꯃꯔꯣꯏ ꯅꯄꯥꯛꯄꯤꯤꯅꯦ ꯀꯨꯞꯄꯤꯤꯅꯦ ꯃꯣꯔꯣꯛ ꯑꯇꯦꯛꯄꯅꯦ ꯇꯧꯔꯒ ꯅꯝꯕꯗꯣ
ꯎꯝ
ꯑꯗꯨꯨ ꯌꯥꯝ ꯍꯥꯎꯕꯅꯦꯕ ꯃꯅꯝ ꯈꯨꯠ ꯁꯦꯝ ꯌꯥꯝ ꯇꯧꯕꯅꯦ ꯍꯧꯖꯤꯛꯇꯤ ꯄꯥꯛꯅꯝ ꯆꯥꯕ ꯍꯥꯎꯕ ꯃꯇꯝꯅꯤ ꯌꯦꯡ ꯉꯕ ꯂꯩꯔꯒꯦꯀꯣ ꯑꯥꯏ ꯔꯣꯁ ꯇꯣꯉꯥꯟꯕ ꯑꯃ ꯊꯣꯛꯄꯅꯦꯕ ꯃꯅꯝꯗꯨꯗ ꯈꯪꯗꯦ ꯌꯥꯝ ꯅꯨꯡꯁꯤꯅ ꯌꯥꯝ ꯍꯥꯎꯍꯟꯕꯅꯦꯕ
ꯍꯥꯎ ꯇꯕꯅꯤ ꯀꯩꯅꯣ ꯍꯧꯖꯤꯛ ꯃꯇꯝꯗꯤ ꯀꯩꯅꯣꯝꯄꯥꯛꯥꯛꯅ ꯆꯥꯕꯒꯤ ꯑꯣꯀꯤ
ꯐꯛꯅꯖꯥ ꯑꯗꯩꯗꯤ ꯂꯧ ꯄꯟꯊꯥ ꯑꯃ ꯌꯧꯔꯛꯑꯅꯤꯅꯀꯣ ꯑꯗꯨꯒꯤ ꯑꯁ ꯉꯥꯅ ꯆꯥꯕꯗꯨ ꯌꯦꯡꯉꯛꯂꯗ ꯇꯧꯔꯒ ꯑꯗꯨꯒ ꯍꯥꯎꯕꯗꯣ
ꯑꯩ ꯉꯥꯟꯅꯝꯗꯦ
ꯑꯗꯨꯅ ꯌꯥꯛꯁꯨ ꯉꯅꯝꯒꯗꯣ ꯃꯣꯔꯣꯛ ꯑꯇꯦꯛꯄ ꯑꯗꯨꯁꯨ ꯃꯣꯔꯣꯛ ꯑꯇꯦꯛꯄ ꯅꯄꯥꯛꯄꯤ ꯌꯥꯏꯉꯥ ꯍꯥꯏꯔꯦ ꯄꯥꯛꯅꯝꯁꯦ ꯅꯄꯥꯛꯄꯤꯁꯦ ꯌꯥꯝ ꯍꯥꯎꯋꯦꯀꯣ ꯌꯥꯝ ꯆꯥꯟꯅꯩꯌꯦꯕ ꯄꯥꯛꯅꯝ ꯅꯝꯕꯗ
ꯎꯝꯅꯥ ꯅꯥꯀꯨꯞꯄꯤꯗꯤꯗꯤ ꯍꯥꯎꯇꯦ ꯄꯥꯛꯂꯝꯗꯕ
ꯎꯝ ꯍꯥꯎ ꯌꯥꯎꯗꯦꯕ ꯅꯄꯥꯛꯄꯤ ꯊꯥꯛꯄꯁꯦ ꯑꯁ ꯑꯁꯤꯒꯤ ꯃꯍꯥꯎꯁꯤꯗꯤ ꯀꯔꯤꯅꯤ ꯑꯗꯨꯗꯨꯒ ꯀꯩꯅꯣꯗꯣ ꯑꯩꯈꯣꯏꯒꯤ ꯀꯩ ꯍꯥꯏꯔꯦ ꯀꯪꯂꯥ ꯌꯦꯟꯗꯣ
ꯑ
ꯑꯗꯨꯒꯤ ꯄꯥꯛꯅꯝꯅꯒ ꯍꯥꯎꯕꯗꯣ
ꯀꯪꯂꯥ ꯌꯦꯟꯗꯅ ꯉꯥꯇꯦꯛꯅ ꯈꯥꯗꯧ
ꯑ
ꯑꯗꯨꯒ ꯄꯨꯟꯅ ꯄꯥꯡꯒꯪ ꯁꯨꯕ ꯆꯥꯔꯕꯣ
ꯑꯥ ꯆꯥꯔꯦ ꯃꯣꯔꯣꯛ ꯑꯇꯦꯛꯄꯒ ꯇꯧꯔꯒ ꯇꯧꯕꯗꯣ
ꯎꯝ
ꯆꯥꯔꯦ ꯆꯔꯦ
ꯅꯣꯡ ꯇꯥꯔꯛꯑꯅꯤ ꯁꯤꯗꯩꯗꯤ ꯂꯧ ꯏꯁꯤꯡ ꯎꯅꯔꯛꯑꯅꯤꯗꯨꯅ ꯑꯗꯨꯗ ꯉꯈꯥꯡ ꯉꯥꯇꯦꯛ ꯈꯣꯡꯗꯒꯤ ꯏꯁꯤꯡꯗ ꯂꯥꯛꯄꯗꯣ
ꯑ
ꯑ ꯌꯥꯝ ꯐꯥꯕ ꯍꯧꯒꯔꯦ ꯀꯥꯔ ꯂ ꯂꯩ ꯀꯦ ꯅꯝꯕꯣ
ꯂꯧꯔꯛꯀꯤ ꯉꯈꯥꯁꯦ ꯌꯥꯝ ꯍꯥꯎꯋꯤ ꯃꯄꯥꯟꯗ ꯁꯨꯝ ꯍꯪꯆꯤꯛ ꯌꯥꯝ ꯋꯥꯝꯕꯅꯤ
ꯑꯣ ꯑꯩꯅ ꯅꯨꯡꯁꯤꯠ ꯃꯈꯣꯟꯜ ꯑꯃ ꯇꯥꯏꯌꯦꯅꯦ
ꯑ ꯃꯄꯥꯟꯗ ꯍꯥꯡꯆꯤꯠ ꯂꯟꯕꯩ ꯉꯁꯤꯁꯦ ꯅꯣꯡꯃꯪꯒꯨꯝꯗꯤ ꯇꯧꯔꯒ ꯌꯥꯝ ꯑꯣꯝꯆꯥꯛꯅꯗ꯭ꯔꯣ
ꯄꯝꯆꯥꯛꯅꯤꯩ
ꯃꯪꯂꯤ ꯃꯂꯤ ꯎ ꯃꯪꯂꯤ ꯁꯨ ꯇꯧꯋꯦꯕ ꯑꯗꯨ ꯑꯣꯏꯏꯁꯨ ꯑꯗꯨꯝ ꯀꯩ ꯍꯥꯏꯅꯤ ꯌꯥꯝꯅ ꯑꯣꯝꯃꯒ ꯁꯥꯕꯤ ꯑꯃ ꯇꯧꯋꯦꯕ ꯑꯁ ꯑꯩꯗꯤ ꯂꯣꯛꯁꯨ ꯆꯦꯟꯁꯤꯜꯂꯛꯑꯦꯅꯦ ꯉꯔꯥꯡ ꯍꯩꯤ ꯃꯍꯤ ꯒ꯭ꯂꯥꯁ ꯑꯅꯤ ꯊꯛꯎꯗꯅ
ꯍꯟꯗꯛꯁꯦ ꯁꯤꯒꯤ ꯋꯦꯗꯔꯁꯦ ꯃ ꯈ ꯇꯔꯥꯝ ꯇꯥꯏꯒꯦꯔ ꯈꯪꯗꯦꯕꯀꯣ ꯍꯁ ꯇ ꯃꯔ ꯆꯁ ꯇꯣꯡ ꯃꯥꯜꯂꯦꯕ ꯑꯌꯥꯝ ꯃꯤꯁꯦ ꯂꯣꯛ ꯑꯩꯈꯣꯏꯒꯤ ꯌꯥꯝ ꯀꯟꯅ ꯇꯧꯕꯤꯗꯤ ꯅꯠꯇ꯭ꯔꯕꯤ
ꯑꯝ
ꯄꯁꯥꯅꯨꯡ ꯍꯥꯏ ꯂꯣ ꯅꯆꯆꯣꯍꯟꯕ ꯑꯗꯨ ꯃꯥꯥꯏ ꯑꯍꯨ ꯑꯍꯨ ꯀꯥꯏꯅ ꯈꯨꯕꯗꯣ
ꯑꯥ ꯍꯣꯏ ꯍꯣꯏ ꯑꯩꯁꯨꯅꯦ ꯂꯣꯛ ꯈꯨꯣꯛꯄꯗꯤ ꯅꯠꯇꯦꯕ ꯈꯪꯕ꯭ꯔꯥ ꯏꯁꯥꯁꯦ ꯌꯥꯝ ꯏꯅꯅꯨꯡ ꯅꯨꯡꯉꯥꯏꯇ꯭ꯔꯒ ꯅꯥꯥꯇꯣꯡꯒ ꯐꯨꯜꯂꯒ ꯈꯟꯅꯒꯁꯦ ꯈꯔ ꯇꯤꯟ ꯌꯣꯠꯄ ꯈꯣꯠꯄꯗꯒ ꯅꯨꯡꯉꯥꯏꯇꯕꯤꯗꯣ ꯑꯗꯨꯃꯥꯏꯅ ꯇꯧꯋꯦꯕ
ꯎꯝ ꯑꯩ ꯆꯅꯦ ꯍꯟꯗꯛ ꯂꯨꯍꯣꯡꯕ ꯆꯠꯂꯨꯕꯗꯣ
ꯑ
ꯂꯩꯕꯒꯤ ꯍꯦꯛ ꯌꯨꯝꯗ ꯂꯥꯛꯄ ꯅꯨꯃꯤꯠꯠꯇꯊꯧ
ꯎꯝ
ꯑꯗꯨꯗꯒꯤꯅꯤ ꯂꯣꯛ ꯅꯨꯡ ꯇꯧꯗꯅ ꯅꯞ ꯇꯤꯟ ꯇꯥ ꯂꯩꯗꯅꯀꯣ ꯅꯣꯡ ꯅꯤꯅꯤ ꯍꯗꯤꯡ ꯐꯠꯇꯖꯅ
ꯑꯣ
ꯄ꯭ꯔꯣꯇꯤꯟ ꯆꯣꯟꯗꯅꯕꯒꯤ ꯒꯨꯂꯤ ꯃꯆꯥ ꯑꯦꯂꯔꯖꯤꯒꯨꯝꯕꯒꯨꯝꯕ ꯐꯅꯕ ꯂꯩꯗꯅ
ꯑꯥ
ꯆ ꯁꯟꯕꯗꯒꯤ ꯎꯝ ꯍꯧꯖꯤꯛꯃꯛꯇꯤ ꯅꯠꯇꯦ ꯑꯗꯨ ꯅꯞ ꯇꯤꯟ ꯆꯕ ꯐꯅꯕ ꯍꯛꯊꯤ ꯈꯪꯕ ꯈꯣꯠꯄ ꯐꯕꯗꯣ ꯒꯂꯤ ꯃꯁꯥ ꯄꯤ
ꯑꯩꯁꯨ ꯍꯛꯊꯤ ꯌꯥꯝ ꯈꯜꯂꯤꯅꯤꯅ ꯅꯞ ꯆꯨꯕꯗꯤ ꯅꯠꯇꯕ ꯍꯥꯏꯕꯗꯤ ꯅꯥꯇꯣꯟꯗꯤ ꯐꯨꯜ ꯂꯩꯈ꯭ꯔꯕꯅꯤ ꯑꯗꯨ ꯆꯨꯔꯛꯇ꯭ꯔꯦꯗꯅꯀꯣ ꯑꯗꯨꯗꯨ ꯁꯥꯛꯊꯤ ꯌꯥꯝ ꯈꯜꯂꯤ
ꯎꯝ ꯅꯨꯡꯗꯥꯡ ꯅꯨꯡꯗꯥꯡꯁꯨ ꯕꯣꯟ ꯌꯦꯡꯉꯤꯅꯤꯅ ꯊꯦꯡ ꯊꯦꯡ ꯇꯨꯝꯃꯦꯗ
ꯎꯝ ꯕꯣꯜꯗ ꯀꯟꯅ ꯅꯨꯡꯉꯥꯏꯈꯠꯂꯛꯄꯤꯅꯤ ꯇꯧꯔꯤꯁꯦ ꯉꯁꯤꯁꯨꯨ ꯕꯣꯜꯁꯦ ꯅꯨꯡꯉꯥꯏꯕꯤꯈꯤꯕ ꯂꯩꯗꯣꯏꯔꯤꯁꯦ꯭ꯔ
ꯎꯝ ꯃꯁꯤ ꯄꯣꯔꯇꯨꯒꯜꯒ
ꯑꯣ ꯦꯁꯀꯤ ꯀꯤꯁꯇꯥꯟꯗ ꯂꯩ ꯍꯥꯏ
ꯑ ꯎꯕꯦꯁꯀꯤꯁꯇꯥꯟ ꯀ
ꯑ
ꯉꯔꯥꯡꯗꯤ ꯃꯦꯁꯤꯗꯣ ꯍꯦꯛꯇ꯭ꯔꯤ ꯐꯪꯉꯝꯗꯥꯏꯗ ꯒꯣꯜ ꯑꯃ ꯃꯥꯟꯅꯅꯕꯗꯅ ꯆꯟꯈꯤꯗ ꯗ꯭ꯔꯦꯟ
ꯃꯥꯅ ꯃꯥꯡꯍꯜꯂꯦ ꯍꯥꯏꯕ ꯄꯥꯝꯃꯕꯅ
ꯃꯦꯁꯤ ꯄꯥꯝꯖꯕ꯭ꯔꯅ
ꯍꯥꯥ
ꯃꯤꯁꯤ ꯄꯥꯝꯕ꯭ꯔꯣ
ꯎꯝ ꯃꯦꯁꯤꯅꯦꯍꯦꯂ ꯄꯝ
ꯑꯣ ꯅꯟꯊꯇ
ꯎꯝ ꯌꯧꯐꯗ
ꯀꯔꯤꯒꯤꯅꯣ
ꯀꯩ ꯍꯥꯏꯅꯤ ꯃꯥꯁꯦ ꯈꯪꯗꯦ ꯑꯩꯅ ꯁꯨꯝ ꯌꯦꯡꯕ ꯀꯥꯟꯗ ꯏꯒꯣ ꯈꯔ ꯋꯥꯡꯕꯩ ꯇꯥꯏꯞ ꯇꯧꯋꯦꯕꯀꯣ ꯃꯣꯏ ꯀꯦꯔꯦꯛꯇꯔ ꯌꯦꯡꯉꯛꯄ ꯀꯥꯟꯗ ꯃꯦꯁꯤꯅ ꯍꯦꯟꯅ ꯀꯦꯔꯦꯛꯇꯔ ꯐꯖꯕꯩ ꯇꯥꯏꯞ ꯇꯧꯕꯗꯣ ꯑꯗꯨꯃꯥꯏꯅ ꯑꯣꯏꯌꯦ ꯑꯩꯒ ꯈꯜꯂ ꯕꯣꯜꯗꯤ ꯍꯩꯀꯣ ꯔꯣꯅꯥꯜꯗꯣꯁꯨ ꯍꯩꯇꯦ ꯍꯥꯏꯕ ꯌꯥꯔꯣꯏ ꯍꯩ ꯀꯔꯦꯛꯇꯔꯗꯗꯤ ꯀꯩꯅꯣꯅ ꯍꯦꯜꯂꯦꯕ ꯃꯦꯁꯤꯟꯅ ꯍꯦꯜꯂꯦꯕ
ꯎꯝ
ꯅꯪꯗꯤ
ꯑꯩꯗꯤ ꯂꯩ ꯠꯇꯗꯣ ꯑꯗꯨꯇꯀꯗ ꯇꯥꯕ꯭ꯔꯣ
ꯎꯝ ꯎꯝ
ꯑꯩꯗꯤ ꯊꯑꯣꯏꯅ ꯕꯣꯜꯒꯤ ꯇꯤꯝꯁꯦ ꯂꯩꯇꯦꯕ
ꯑ
ꯑꯩꯅ ꯍꯧꯖꯤꯛ ꯄꯥꯝꯃꯤꯁꯦ
ꯎꯝ
ꯖꯄꯥꯟꯅ ꯀꯥꯕ
ꯎꯝ ꯖꯄꯥꯟ ꯕꯣꯟ ꯌꯥꯝ ꯐꯖꯩ ꯍꯥꯏꯌꯦ ꯍꯟꯗꯛ ꯑꯩ ꯌꯦꯡꯗ꯭ꯔꯤ ꯃꯣꯏꯒꯤ ꯃꯦꯠꯁ ꯇꯤ ꯍꯥꯏꯗꯤ ꯐꯔꯛ ꯇꯥꯕ ꯇꯥꯏꯃꯤꯡ ꯑꯣꯏꯗꯅ
ꯖꯄꯥꯟꯁꯦ ꯁꯤꯅ ꯀꯥꯕ
ꯉꯔꯡ ꯑꯁꯇ꯭ꯔꯤꯌꯥꯁꯨ ꯐꯖꯅ ꯁꯥꯟꯅꯩ ꯀꯩꯅꯣ
ꯑꯥ
ꯌꯦꯡꯕ ꯅꯨꯡꯉꯥꯏ ꯉꯔꯥꯡ ꯕꯣꯜꯗꯨꯗꯤ ꯑꯗꯨꯝ ꯑꯅꯤꯃꯛ ꯆꯞ ꯃꯥꯟꯅꯅ ꯍꯦꯛꯇ ꯀꯩꯅꯣ ꯇꯧꯅꯕꯤ ꯏꯪꯈꯥꯏꯅꯕꯤ ꯇꯧꯋꯦꯕ ꯉꯥꯏꯍꯥꯛꯅ ꯌꯦꯡꯕꯗꯨꯗꯤ ꯑꯃꯅ ꯕꯣꯠ ꯄꯥꯏꯈ꯭ꯔꯗꯤ ꯑꯃꯅ ꯃꯨꯟ ꯐꯪꯗꯕꯩ ꯇꯥꯏꯞꯇ ꯀꯩ ꯍꯥꯏꯅꯤ ꯄꯨꯔꯥ ꯌꯦꯡꯉꯒ ꯑꯗꯨꯝ ꯂꯩꯕ ꯑꯗꯨꯃꯥꯏꯅ ꯇꯧꯋꯦꯕ
ꯎꯝ
ꯑꯉꯥꯡꯒꯤꯗꯨꯗꯤ ꯑꯁ ꯐꯖꯅ ꯃꯨꯛꯅꯩꯌꯦ ꯑꯅꯤꯗꯣ
ꯑꯗꯣ ꯑꯣꯁꯇ꯭ꯔꯤꯌꯥꯗ ꯒꯣꯜ ꯆꯟꯕ ꯈꯔ ꯍꯩꯕ ꯋꯥꯠꯄ ꯃꯥꯜꯂꯤꯅꯤ
ꯍꯣꯏ ꯕꯣꯜ ꯆꯦꯟꯕ ꯈꯣꯠꯄꯗꯤ ꯌꯥꯝ ꯐꯖꯅ ꯍꯩꯌꯦꯕꯀꯣ ꯑꯗꯨꯒ ꯑꯦ ꯑꯗꯨꯒꯤꯁꯨ ꯅꯠꯇꯅ ꯃꯣꯏ ꯀꯩꯅꯣꯒꯤ ꯑꯥꯔꯖꯦꯟꯇꯤꯅꯥꯒꯤ ꯀꯤꯞꯄꯔꯗꯣ ꯃꯃꯥꯡꯗꯁꯨ ꯒꯣꯜ ꯀꯩꯅꯣ ꯐꯪꯉꯤꯗꯨꯗꯤ ꯒꯣꯜ ꯈ꯭ꯋꯥꯏꯗꯗꯒꯤ ꯀꯩꯅꯣ ꯇꯧꯋꯦꯅ ꯉ ꯊꯣꯛ ꯊꯣꯛ ꯑꯩꯈꯣꯏꯒꯤ ꯀꯤꯞꯄꯔꯒꯤ ꯒꯣꯜ ꯅꯪꯐꯥꯎ ꯐꯪꯉꯗꯨꯗꯤ ꯃꯥꯁꯨ ꯍꯩꯌꯦꯕ ꯑꯗꯨꯗꯣ ꯍꯟꯗꯛ ꯀꯤꯗꯨꯗꯤ ꯃꯃꯤꯡ ꯐꯖ ꯇꯈꯩꯍꯦ ꯑꯃ ꯀꯩꯅꯣꯗꯣ ꯀꯩ ꯍꯥꯏꯕ ꯀꯦꯞ ꯕꯥꯔꯗꯦꯒꯤ ꯅꯨꯄꯥꯗꯣ ꯐꯣꯔꯇꯤ ꯌꯔꯁ ꯁꯨꯔꯦ ꯍꯥꯏꯕꯗꯣ ꯑ ꯑꯁ ꯃꯥꯒꯤꯗꯣ ꯌꯧꯉꯅꯤ ꯊꯥꯕ ꯕꯣꯜ ꯀꯣꯜ ꯃꯌꯥꯝꯗꯕꯨ ꯀꯩꯅꯣꯅꯤ
ꯑꯗꯨꯗꯤ ꯐꯣꯔꯇꯤ ꯏꯔꯁ ꯁꯨꯕꯗꯣ ꯀꯔꯤ ꯂꯝꯒꯤꯅꯣ ꯑꯗꯨꯗ
ꯀꯦꯞꯗꯤ ꯕꯥꯔꯗꯦꯒꯤꯅꯦꯕ
ꯑꯥ ꯑꯗꯨꯗꯣ ꯐꯖꯅ ꯉꯥꯛꯊꯣꯛꯈꯤꯕꯅꯦ
ꯎꯝ ꯑꯁ ꯃꯥꯗꯤ ꯍꯥꯏꯔꯅꯦ ꯑꯗ ꯃꯥ ꯀꯤꯞꯄꯔ ꯃꯥꯅ ꯍꯩꯔꯝꯗ ꯇꯥꯔꯗꯤ ꯑꯗꯨ ꯅꯨꯃꯤꯠꯇꯣ ꯃꯣꯏ ꯈꯨꯨꯏꯅꯤꯕ ꯑꯗꯨꯁꯨ ꯒꯣꯜ ꯀꯌꯥ ꯌꯦꯡꯣ ꯑꯦꯇꯦꯝ ꯇꯧꯔꯤꯗꯣ ꯒꯣꯜ ꯇꯔꯥꯃꯉꯥ ꯍꯦꯟꯒꯨꯝ ꯇꯧꯕꯅꯦ ꯑꯩ ꯑꯦꯇꯦꯝ ꯇꯧꯕꯗꯣ ꯃꯣꯏꯅꯣ ꯀꯩꯅꯣꯗꯣ ꯎꯠꯂꯛꯄꯗꯣ ꯃꯣꯏꯒꯤ ꯂꯤꯁꯇꯣ ꯗ ꯎꯠꯄꯗꯣ ꯐꯤꯁꯇꯤꯟꯗ ꯀꯩꯅꯣ ꯊꯥꯔꯇꯤꯟꯗ ꯑꯗꯨꯃꯥꯏꯅ ꯑꯣꯏꯈꯤꯕꯅ ꯇꯧꯋꯦꯕ
ꯍ
ꯑꯩ ꯈꯪꯗꯦ ꯕꯣꯜꯗꯤ ꯊꯧꯋꯦ ꯀꯩꯅꯣꯒꯨꯝꯕ ꯈꯛꯇꯅꯦꯕ ꯑꯩꯈꯣꯏꯅ ꯌꯦꯡꯉꯤꯁꯤꯁꯨ ꯌꯥꯝ ꯈꯪꯕꯗꯤ ꯅꯠꯇꯦꯕ ꯀꯩ ꯍꯥꯏ ꯑꯩꯈꯣꯏ ꯋꯥꯔꯜ ꯀꯞꯀꯨꯝꯕ ꯑꯗꯒꯤ ꯃꯣꯏꯒꯤ ꯀꯩꯅꯣ ꯀ꯭ꯂꯕꯀꯤ ꯁꯥꯟꯅꯕꯗꯣ ꯑꯗꯨꯒꯨꯝꯕꯗꯤ ꯌꯦꯡꯗꯦꯗ ꯋꯥꯔꯜ ꯀꯞꯀꯨꯝꯕꯁꯤꯗꯤ ꯌꯥꯝ ꯅꯨꯡꯉꯥꯏ ꯍꯥꯏꯕ ꯌꯦꯡꯕ
ꯀ꯭ꯂꯕꯅ ꯑꯃꯨꯛꯅꯦ ꯑꯍꯩ ꯑꯍꯩꯕ ꯃꯌꯥꯝꯁꯦ
ꯎꯝ
ꯂꯣꯏꯁꯨ ꯊꯨꯅ ꯌꯥꯎꯔꯕꯅꯀꯣ ꯣꯜ ꯁꯥꯟꯅꯕ ꯑꯗꯨ ꯌꯦꯡ ꯅꯨꯡꯉꯥꯏꯕ
ꯑꯥ
ꯋꯥꯔꯜ ꯀꯞꯀꯤꯅ ꯑꯃꯨꯛ ꯑꯍꯩꯕ ꯑꯃꯛꯇ ꯌꯥꯎꯔꯒ ꯈꯔ ꯃꯃꯤꯡ ꯆꯠꯠꯇꯕ ꯌꯥꯎꯋꯤꯗꯅ ꯒꯤꯅꯅꯨꯡꯉ ꯅꯤ ꯑꯗꯨꯒ ꯍꯟꯗꯛ ꯌꯥꯝ ꯅꯨꯡꯉꯥꯏꯇꯕ ꯑꯃꯅ ꯏꯇꯥꯂꯤꯗ
ꯎꯝ
ꯆꯍꯤ ꯈꯨꯗꯤꯡꯒꯤ ꯋꯥꯔꯜ ꯀꯞ ꯂꯧꯗꯅ ꯆꯍꯤ ꯈꯨꯗꯤꯡꯒꯤꯗ ꯅꯠꯇꯦ ꯋꯥꯔꯜ ꯀꯞꯀ ꯂꯧꯈ꯭ꯔꯤ ꯂꯝꯅꯦꯕ ꯑꯗ ꯀ꯭ꯋꯦꯟꯇ ꯇ꯭ꯋꯦꯟꯇ ꯇꯤꯁꯀꯤ ꯐꯤꯐꯥ ꯋꯥꯔꯜ ꯀꯞꯁꯤꯗ ꯀꯩꯅꯣ ꯇꯧꯗꯧꯁ ꯀ꯭ꯋꯥꯂꯤꯐꯥꯏ ꯑꯣꯏꯗꯦꯌꯦ
ꯎꯝ ꯑꯣꯗ ꯑꯣꯏꯗꯤꯦ ꯎꯝ ꯗꯣꯡ
ꯎꯝ ꯀꯥꯟꯗꯒꯤ ꯐꯖ ꯐꯖꯕ ꯄ꯭ꯂꯦꯌꯥꯔ ꯌꯥꯝ ꯊꯣꯛꯄꯅꯦꯕ
ꯎꯝ ꯑꯗꯧ ꯌꯥꯗꯥꯏ
ꯎꯝ ꯑꯣ ꯐꯔꯦ ꯐꯔꯦ ꯊꯕꯛ ꯑꯝꯇ ꯇꯧꯔꯨꯒꯦ ꯑꯩ ꯉꯥꯏꯍꯥꯛ ꯂꯩꯔꯒꯁꯨ ꯇꯧꯔꯛꯀꯦ ꯅꯁꯨ ꯇꯕꯛ ꯂꯣꯏ ꯁꯂ
ꯍꯣꯏ ꯍꯣꯏ ꯍꯣꯏ ꯊꯝꯃꯦ ꯊꯝꯃꯦ
ꯍꯕꯨ
ꯎꯝ